ꯍꯂꯣ ꯇꯥꯏ ꯇꯥꯌꯦ ꯀꯗꯧꯔꯤꯅꯣ ꯑꯥ
ꯀꯩꯗꯧꯔꯤꯅꯣ
ꯐꯝꯂꯒ ꯂꯩꯔ
ꯑꯣ ꯑꯩꯁꯨꯅꯦ
ꯎꯝ ꯅꯣꯡ ꯇꯥꯕꯅꯤꯅ ꯎꯄꯥꯏ ꯂꯩꯇꯦꯅ
ꯑꯩꯈꯣꯏꯗꯤ ꯇꯥꯥꯗꯦ
ꯑꯣ ꯑꯇꯣꯞꯄ ꯄ꯭ꯂꯥꯅꯦꯠꯇꯒꯤ ꯑꯣꯏꯕ꯭ꯔꯥ ꯑꯗꯨꯗꯤ
ꯑꯣꯢꯔꯝꯒꯅꯤ
ꯎꯝ
ꯃꯝꯃꯗꯤ ꯈꯔ ꯃꯝꯃꯦ ꯑꯗꯣ ꯇꯥꯗꯦ
ꯃꯄꯐꯝꯗ ꯂꯩ ꯇꯧꯋꯤꯗ ꯅꯪꯗꯤ
ꯍꯥꯥ
ꯃꯄꯥꯟꯗ ꯂꯩꯕꯒꯨꯝ ꯇꯧꯋꯦꯕ ꯅꯪ
ꯅꯠꯇꯦ ꯅꯠꯇꯦ ꯃꯄꯥꯟꯗꯥ ꯅꯠꯇꯦ ꯑꯁ
ꯆꯥꯛꯇꯤ ꯊꯣꯡꯉꯔꯦ
ꯀꯔꯤ ꯍꯥꯏꯕꯅꯣ
ꯆꯥꯛ ꯊꯣꯡꯉꯕꯣ
ꯍꯥ
ꯆꯥꯛ ꯊꯣꯡꯂꯕꫭ ꯍꯥꯏꯕ
ꯌꯥꯝ ꯉꯜꯂꯦ
ꯉꯜꯂꯤ
ꯉꯜꯂꯦ
ꯑꯩꯈꯣꯏꯗꯤ ꯂꯣꯏ
ꯌꯥꯝ ꯉꯜꯂꯦ
ꯑꯩꯈꫭꯏꯗꯤ ꯊꫭꯡꯕ ꯂꫭꯏꯔꯦ
ꯃꯦꯁꯦꯁ ꯃꯌꯥꯝꯁꯦ
ꯍꯥ꯫
ꯑꯩꯈꯣꯏꯗꯤ ꯊꯣꯡꯕ ꯂꯣꯏꯈ꯭ꯔꯦꯕ꯫
ꯀꯩ ꯌꯦꯟꯖꯥꯡꯅꯣ
ꯎꯝ ꯑꯍꯥꯎꯕ ꯌꯥꯎꯗꯦꯗ
ꯀꯔꯤꯒꯤ
ꯍꯋꯥꯏ ꯃꯅꯥꯗꯣ
ꯀꯩ ꯍꯥꯏꯕ
ꯍꯋꯥꯏ ꯃꯅꯥ
ꯎꯝ ꯑꯗꯨꯒ ꯑꯂꯨꯒ
ꯑꯗꯨꯗꯤ ꯅꯪ ꯀꯩꯅꯣꯗ ꯂꯩꯔꯝꯒꯅꯤꯀꯣ ꯆꯤꯡꯗ ꯂꯩꯔꯝꯃꯅꯤꯀꯣ
ꯎꯝ ꯆꯤꯡꯗꯅꯦ ꯆꯤꯡꯈꯣꯡꯗ ꯆꯤꯡꯃꯛꯇꯁꯨ ꯅꯠꯇꯕ ꯇꯥꯝꯗꯁꯨ ꯅꯠꯇꯕ ꯐꯔꯛꯇ
ꯈꯨꯟꯗꯨꯔꯣ
ꯍꯣꯏ ꯈꯨꯟꯕꯨꯗꯤ ꯈꯨꯟꯗꯅꯦ ꯎꯝ
ꯑꯗꯨ ꯑꯣꯏꯕꯒꯤꯅꯦ ꯆꯥꯛ ꯉꯟꯅ ꯀꯩꯅꯣ ꯊꯣꯡꯕꯗꯣ
ꯑꯧ ꯃꯥꯅꯦ
ꯑꯌꯨꯛꯇꯗꯤ ꯀꯩ ꯌꯦꯟꯖꯥꯡ ꯆꯥꯔꯒꯦ
ꯑꯌꯨꯛꯇꯤ ꯑꯈꯥꯕꯗꯣ ꯀꯔꯤ ꯍꯥꯏꯕ꯭ꯔꯥ ꯀꯥꯔꯣꯠ ꯍꯥꯏꯕ꯭ꯔꯥ ꯀꯔꯤ ꯍꯥꯏꯕ꯭ꯔꯥ
ꯑꯈꯥꯕ
ꯎꯝ
ꯀꯣꯔꯒꯣꯗꯥꯟ ꯃꯥꯟꯕꯗꯨꯔꯣ
ꯀꯔꯣꯠꯇꯣ
ꯀꯔꯤꯅꯣ ꯀꯔꯣꯠꯁꯦ ꯑꯩ ꯈꯪꯗꯦ
ꯑꯁ ꯗꯔꯒꯥ ꯇꯨ
ꯈꯪꯉꯦ ꯑꯗꯨ ꯀꯣꯔꯒꯣꯗꯥꯟ ꯀꯣꯔꯒꯣꯗꯥꯟ ꯍꯥꯏꯕꯅꯦ ꯃꯥꯟꯗꯔꯣ ꯀꯣꯔꯒꯣꯗꯥꯟ ꯃꯥꯟꯕꯅꯦ ꯃꯥꯏꯕꯒꯤ ꯀꯣꯔꯒꯣꯗꯥꯟ ꯍꯥꯏꯕꯅꯦ
ꯑꯥ ꯑꯍꯥꯟꯕꯅꯦ ꯑꯗꯨꯒꯤ ꯃꯤꯡꯗꯤ ꯎꯝ ꯑꯍꯥꯟꯕꯅꯦꯕ ꯑꯗꯨꯒꯤ ꯃꯤꯡꯗꯣ
ꯌꯨꯝꯗ ꯂꯩꯕꯁꯦ ꯑꯍꯟ ꯑꯣꯏꯕꯒꯤꯔ ꯅꯠꯇ꯭ꯔꯒ ꯁꯥꯃꯔ ꯚꯤꯀꯦꯁꯟ ꯀꯩꯅꯣ ꯇꯧꯕꯒꯤꯔꯥ
ꯑꯩꯔꯥ
ꯍꯣꯏ ꯅꯪ ꯅꯠꯇ꯭ꯔꯗꯤ
ꯑꯩ ꯑꯦꯝ ꯑꯦ ꯇꯧꯔꯤ
ꯑꯣ
ꯇꯧꯒꯦ ꯇꯧꯔꯤ ꯍꯦꯃꯦ
ꯍꯣꯏ ꯑꯩꯈꯣꯏ ꯆꯞ ꯃꯥꯟꯅꯔꯃꯅꯤ ꯑꯗꯨꯗꯤ
ꯀꯔꯤ ꯇꯧꯁꯤꯔꯥ ꯈꯪꯗꯦ ꯑꯩꯁꯦ
ꯑꯩꯅ ꯅꯣꯛꯂꯒ ꯂꯩꯔꯒꯦꯕ
ꯍꯥꯥ
ꯀꯞꯂꯒ ꯂꯩꯔꯣ
ꯑꯁ ꯀꯔꯤꯒꯤ ꯀꯞꯅꯤꯡꯉꯥꯏ
ꯈꯪꯗꯦ ꯇꯧꯅꯤꯡꯉꯥꯏ ꯂꯩꯇ꯭ꯔꯗꯤ ꯀꯞꯄ ꯇꯥꯕꯅꯤꯅ
ꯑꯗꯨ ꯑꯣꯏꯕ꯭ꯔꯣ ꯅꯣꯏ ꯑꯗꯨꯃꯥꯏ ꯇꯧꯕ꯭ꯔꯣ
ꯏꯁ ꯑꯩꯈꯣꯏꯗꯤ ꯇꯧꯗꯦꯗ ꯊꯕꯛ ꯆꯤꯟꯕꯅꯤꯅ ꯇꯧꯗꯦꯗ ꯑꯩꯈꯣꯏꯗꯤ
ꯏꯁ ꯍꯣꯏ ꯅꯨꯡꯇꯤꯒꯤ ꯑꯗꯨꯝ ꯀꯩꯅꯣ ꯇꯧꯕꯗꯣꯀꯣ
ꯎꯝ ꯌꯦꯜ ꯂꯣꯏꯕ ꯑꯩꯈꯣꯏꯗꯤ ꯑꯗꯨꯒꯤꯅꯤꯗ
ꯌꯦꯟ ꯍꯥꯏꯁꯦ
ꯕ꯭ꯔꯣꯏꯂꯔ
ꯑꯣ ꯑꯣ ꯅꯣꯡꯃ ꯂꯧꯕ ꯂꯥꯛꯀꯦ ꯑꯗꯨꯗꯤ
ꯂꯥꯛꯑꯣ ꯂꯥꯛꯑꯣ ꯐ꯭ꯔꯤꯗ ꯄꯤꯕꯤꯒꯦ
ꯑꯁꯦꯡꯕ ꯂꯥꯛꯀꯅꯤꯀꯣ
ꯂꯥꯛꯑꯣꯅ
ꯒꯥꯔꯤ ꯀꯩꯅꯣ ꯑꯆꯧꯕ ꯍꯥꯎ ꯍꯣꯏ ꯍꯣꯏ ꯍꯣꯏ
ꯎꯝ
ꯀꯦꯖꯤ ꯃꯔꯤ ꯁꯨꯕ ꯂꯩꯕ꯭ꯔꯥ
ꯍꯧꯖꯤꯛꯇꯤ ꯊꯥꯔꯠ ꯅꯨꯃꯤꯠ ꯀꯨꯟꯊ꯭ꯔꯥ ꯃꯉꯥ ꯁꯨꯕꯛꯇ ꯉꯥꯏꯔꯤꯗ ꯅꯨꯃꯤꯠ ꯅꯤꯐꯨ ꯁꯨꯔꯗꯤ
ꯀꯦꯖꯤꯗ ꯀꯌꯥ ꯁꯥꯔꯒꯦ ꯅꯣꯏ
ꯎꯝ ꯃꯥꯅꯣ ꯀꯩꯊꯦꯜꯗ ꯀꯩꯅꯣ ꯇꯧꯔꯗꯤ ꯀꯩꯊꯦꯜꯗꯒꯤ ꯂꯨꯄꯥ ꯇꯔꯥ ꯇꯥꯏ
ꯎ ꯆꯞ ꯃꯥꯟꯅꯩꯗꯨꯗꯤ
ꯎꯝ ꯂꯨꯄꯥ ꯑꯅꯝꯕꯅ ꯆꯥꯝꯃꯒ ꯌꯥꯡꯈꯩ ꯑꯗꯨꯝ ꯄꯤꯗꯥ
ꯆꯥꯝꯃꯒꯌꯥꯡꯈꯩ
ꯆꯥꯝꯃꯒ ꯌꯥꯡꯈꯩ
ꯑꯣ ꯑꯆꯥ ꯑꯆꯥ ꯌꯥꯏꯗ
ꯌꯥꯕꯅꯤꯅ ꯒꯨꯅꯣꯗꯗꯤ ꯀꯩꯊꯦꯜꯗꯗꯤ ꯑꯥ ꯆꯥꯝꯃꯒ ꯌꯥꯡꯈꯩ ꯍꯨꯝꯐꯨ ꯌꯥ ꯍꯨꯝꯐꯨꯔꯥ ꯀꯌꯥꯅꯣ ꯄꯤꯕꯅꯦ ꯕꯖꯥꯔ ꯕ ꯀꯩꯊꯦꯜꯗꯒꯤ ꯂꯨꯄꯥ ꯇꯔꯥ ꯍꯟꯊꯩꯑꯦꯕ ꯆꯥꯛ ꯊꯣꯡꯗꯔꯤꯕꯁꯤ ꯉꯜꯂꯤꯕ꯭ꯔꯥꯒꯤ
ꯉꯜꯂꯦ
ꯑꯁ ꯑꯈꯣꯏꯗꯤ
ꯌꯥꯝ ꯉꯜꯂꯦ
ꯅꯦ ꯍꯥꯏꯕꯗꯤ ꯖꯟꯇ꯭ꯔꯤ ꯆꯠꯅꯤꯡꯉꯥꯏꯁꯨ ꯂꯩꯕ ꯑꯃꯨꯛꯀ
ꯀꯩ ꯍꯥꯏꯕ
ꯁꯟꯗ꯭ꯔꯤ ꯆꯠꯅꯤꯡꯉꯥꯏ ꯂꯩꯕ
ꯅꫭꯏꯁꯨ ꯑꯗꯨꯝ ꯆꯠꯄ꯭ꯔꫭ ꯅꯨꯡꯁꯤꯌꯦ
ꯑꯦꯁ ꯉꯔꯥꯡꯁꯨ ꯄꯨꯡ ꯕꯥꯔꯣ ꯃꯈꯥꯏꯗ ꯄꯨꯡ ꯑꯅꯤꯗꯥꯏꯗ ꯇꯨꯝꯃꯦ
ꯂꯥꯟꯊꯣꯛ ꯂꯥꯟꯊꯣꯛꯄ꯭ꯔꯥ ꯊꯣꯛꯇꯦꯀꯣ ꯅꫭꯏꯔꯣꯝꯗꯗꯤ
ꯑꯩꯈꯣꯏꯔꯣꯝꯗ꯭ꯔꯥ
ꯍꯣꯏ
ꯑꯩꯈꯣꯏ ꯔꯣꯝꯗꯗꯤ ꯊꯣꯛꯀꯦ ꯊꯣꯛꯀꯦ ꯇꯧꯔꯒ ꯂꯩꯌꯦ
ꯇꯨꯠꯁ
ꯍꯧꯖꯤꯛ ꯐꯥꯎꯗꯤ ꯑꯗꯨꯝ ꯌꯥꯝꯅꯗꯤ ꯆꯥꯎ ꯊꯣꯛꯇ꯭ꯔꯤꯗꯥ ꯅꯍꯥꯟꯅꯒꯅꯨ ꯎꯝ
ꯃꯤ ꯑꯃ ꯁꯤꯔꯝꯃꯦ ꯍꯥꯏꯕꯗꯣ ꯅꯍꯥꯟ
ꯃꯊꯟꯗ ꯂꯝꯗꯥ ꯃꯤ ꯑꯃ ꯁꯤꯔꯝꯃꯦ ꯍꯥꯏꯕꯗꯣ
ꯍꯥꯥ
ꯂꯝꯗ ꯃꯤ ꯑꯃ ꯁꯤꯔꯝꯃꯦ ꯍꯥꯏꯕꯗꯣ ꯅꯍꯥꯟ
ꯅꯨꯄꯥꯔꯣ ꯅꯨꯄꯤꯔꯣ
ꯅꯨꯄꯥ ꯅꯨꯄꯥ
ꯑꯍꯟꯔꫭ
ꯀꯨꯀꯤꯒꯤ ꯃꯤ
ꯈꯪꯗꯦꯗ
ꯎꯝ ꯑꯗꯨꯒꯤ ꯑꯗꯨ ꯃꯊꯟꯇ ꯁꯤꯕ ꯃꯥꯜꯂꯦ ꯑꯗꯣ ꯑꯩꯈꯣꯏ ꯈꯨꯟꯒꯤ ꯃꯅꯥꯛꯇ ꯕꯥꯎꯟꯗ꯭ꯔꯤꯗ ꯁꯤꯔꯒ ꯂꯩꯕ ꯑꯗꯨꯒꯤ ꯁꯤꯐꯏꯁꯤꯡ ꯌꯥꯝꯅ ꯂꯥꯛꯄ
ꯀꯃꯥꯏꯅ ꯃꯊꯥꯟ ꯇ ꯁꯤꯕꯅꯣ
ꯈꯪꯗꯦꯗ ꯑꯗꯨꯗꯤ ꯑꯗꯨꯕꯨꯗꯤ ꯈꯪꯗꯦ ꯍꯥꯏꯗꫭ ꯅꯨꯃꯤꯠ ꯑꯁ ꯃꯁꯥꯗꯣ ꯈꯔ ꯄꯨꯝꯒꯦ ꯇꯧꯔꯒ ꯂꯩꯔꯦ
ꯑꯣ ꯆꫭ ꯆꫭ ꯅꯨꯡꯉꯥꯏꯇꯦ ꯀꯩ ꯌꯦꯟꯖꯥꯡ ꯊꯣꯡꯉꯦ ꯍꯥꯏꯕꯔꫭ ꯍꯧꯖꯤꯛ ꯇꯤ
ꯎꯝ ꯀꯩꯅꯣꯗꯣ ꯀꯔꯤ ꯍꯥꯏꯕ꯭ꯔꯥ ꯀꯥꯎꯈ꯭ꯔꯦꯅꯦ ꯑꯩꯁꯨ ꯀꯩꯅꯣꯗꯣ ꯎꯝ ꯑꯁ ꯎꯝ ꯍꯋꯥꯏ ꯃꯅꯥꯗꯣ
ꯍꯥ
ꯍꯋꯥꯏ ꯃꯅꯥ
ꯑꯣ ꯍꯣꯏ ꯍꯣꯏ ꯍꯣꯏ
ꯍꯋꯥꯏ ꯃꯅꯥꯒ ꯑꯜꯂꯨ
ꯑꯩ ꯀꯥꯎꯔꯦ ꯀꯅꯥꯀꯝ
ꯅꯣꯏꯁꯨ ꯊꯦꯡꯒꯅꯤꯍꯦ
ꯍꯣꯏ ꯊꯦꯡꯅ ꯊꯣꯡꯕꯅꯦ ꯊꯦꯡꯅ ꯆꯥꯕꯅꯦ ꯊꯦꯡꯅ ꯇꯨꯝꯕꯅꯦ ꯊꯦꯡꯅ ꯍꯧꯒꯠꯄꯅꯦ
ꯂꯣꯏꯅꯃꯛ ꯊꯦꯡꯕꯅꯦꯕ
ꯎꯝ
ꯎꯝ ꯑꯩꯈꯣꯏꯗꯤ ꯉꯟꯅ ꯆꯥꯕ ꯊꯦꯡꯅ ꯇꯨꯝꯕ ꯉꯟꯅ ꯍꯧꯒꯠꯄ ꯍꯥꯏꯕꯗꯤ ꯀꯩꯅꯣ ꯇꯧꯕꯅꯤꯅꯀꯣ ꯎꯝ ꯁꯟꯇ꯭ꯔꯤ ꯁꯟꯇ꯭ꯔꯤꯁꯨ ꯆꯠꯄꯅꯤꯅꯀꯣ ꯄꯨꯡ ꯀꯩꯅꯣꯗ ꯁꯤꯛꯁꯗ ꯃꯐꯝꯗꯨ ꯌꯧꯗ꯭ꯔꯗꯤ ꯌꯥꯗꯕ
ꯍꯝ ꯅꯨꯄꯤ ꯃꯌꯥꯝ
ꯑꯗꯨꯒꯤ ꯅꯨꯄꯤꯗꯤ ꯆꯠꯇꯦꯗ ꯅꯨꯄꯤꯁꯤꯡꯗꯤ ꯃꯦꯟ ꯀꯩꯅꯣꯗ ꯂꯝꯕꯤꯁꯤꯡꯗ ꯁꯤꯐꯥꯏ ꯂꯥꯛꯄꯗꯣ ꯎꯝ ꯁꯤꯕꯥꯥꯏ ꯂꯥꯛꯄꯗꯣ ꯀꯩꯅꯣ ꯇꯧꯕ ꯌꯦꯡꯕ ꯍꯣꯏ ꯑꯗꯨꯒ ꯅꯨꯄꯥꯁꯤꯡꯅ ꯂꯦꯞꯄ ꯆꯠꯄ ꯉꯁꯤ ꯆꯠꯂꯒ ꯍꯌꯦꯡ ꯑꯌꯨꯛ ꯑꯃꯨꯛꯀ ꯍꯜꯂꯛꯀꯗꯧꯕ ꯃꯤ ꯃꯐꯝ ꯑꯅꯤꯔꯛ ꯑꯍꯨꯝ ꯃꯐꯝ ꯑꯅꯤꯅꯦꯕ ꯈꯥꯏꯗꯣꯛꯄꯗꯣ ꯃꯐꯝ ꯑꯅꯤ ꯈꯥꯏꯗꯣꯛꯄꯗꯣ ꯃꯤ ꯇꯔꯥ ꯇꯔꯥ ꯂꯩꯍꯟꯕ ꯃꯐꯝ ꯑꯃꯗ ꯕꯤꯠꯇꯤ ꯂꯩꯇ꯭ꯔꯕꯅꯤꯅ ꯍꯥꯏꯕꯗꯤ ꯑꯁ ꯍꯞꯇꯥ ꯍꯞꯇꯥ ꯑꯃꯗ ꯎꯝ ꯍꯥꯏꯕꯗꯤ ꯅꯨꯄꯥ ꯃꯈꯩꯅꯦꯕ ꯆꯠꯄꯗꯣ
ꯑꯣ ꯀꯩꯅꯣ ꯄꯥꯏꯕꯅꯦ ꯀꯔꯤ ꯄꯥꯏꯌꯦ
ꯎꯝ
ꯑꯁꯦꯡꯕꯔꯣ
ꯑꯁꯦꯡꯕꯁꯨ ꯑꯃ ꯄꯥꯏꯑ ꯑꯃꯔ ꯑꯅꯤꯗ ꯌꯥꯎꯋꯦ ꯑꯗꯨꯒ ꯑꯇꯣꯞꯄꯅ ꯂꯣꯏꯅ ꯄꯥꯏꯌꯦꯗ ꯑꯁꯦꯡꯕ ꯄꯥꯏꯗꯔꯥꯗꯤ ꯌꯥꯔꯦꯍꯦ ꯍꯥꯏꯕꯗꯤ ꯃꯈꯣꯟ ꯇꯥꯍꯟꯗ ꯃꯈꯣꯟ ꯇꯥꯍꯜꯂꯗꯤ ꯃꯣꯏꯁꯨ ꯀꯤꯒꯅꯤꯗꯅ
ꯍꯣꯏ
ꯎꯝ ꯅꯠꯇ꯭ꯔꯒ ꯑꯇꯣꯞꯄꯗꯣ ꯑꯃꯨꯛꯀ ꯑꯁꯦꯡꯕ ꯈꯛꯇ ꯑꯁꯦꯡꯕ ꯅꯠꯇꯕ ꯈꯛꯇ ꯀꯥꯕꯗꯤ ꯑꯦꯁ ꯃꯣꯏꯁꯦ ꯑꯁꯦꯡꯕ ꯌꯥꯎꯗꯦ ꯍꯥꯏꯅ ꯂꯥꯛꯀꯅꯦꯕ
ꯎꯝ ꯄꯥꯏꯕꯗꯤ ꯍꯩꯕ꯭ꯔꯣ
ꯑꯁꯤꯗ ꯃꯣꯏꯅ ꯀꯩꯅꯣ ꯄꯤꯌꯦ ꯇ꯭ꯔꯦꯅꯤꯡꯒꯨꯝꯕꯖꯨ ꯍꯥꯟꯅꯀꯣ ꯍꯟꯅꯥ ꯔꯤꯒꯥꯥꯟ ꯔꯤꯝ ꯒꯥꯠꯗ ꯍꯥꯏꯅ ꯂꯩꯕꯗꯣ
ꯍꯣꯏ
ꯎ ꯚꯤꯂꯦꯖ ꯒꯥꯔꯗ ꯍꯥꯏꯅ ꯂꯩꯕꯗꯣ
ꯍꯣꯏ ꯍꯣꯏ
ꯑꯗꯣ ꯇ꯭ꯔꯦꯅꯤꯡ ꯆꯠꯄꯁꯤꯡ ꯀꯩꯅꯣ ꯆꯠꯄꯁꯤꯡꯅꯦꯕ ꯑꯩꯗꯤ ꯑꯅꯤ ꯑꯅꯤꯔꯛ ꯑꯍꯨꯝꯂꯛꯇꯤ ꯆꯠꯂꯦ
ꯑꯣ
ꯑꯗꯨ ꯂꯣꯏꯔꯒ ꯍꯧꯖꯤꯛꯇꯤ ꯈꯨꯟ ꯈꯨꯟꯗ ꯑꯗꯨꯝ ꯂꯩꯔꯦ
ꯅꯦꯋꯥꯛꯇꯤ ꯅꯨꯡꯉꯥꯏꯕ꯭ꯔꯥ
ꯅꯨꯡ ꯅꯨꯡ ꯉꯥꯏꯗ ꯐꯥꯏꯞꯖꯤ ꯑꯗꯨꯝ ꯐꯪꯉꯦ ꯅꯦꯠꯋꯥꯛꯇꯤ
ꯎ ꯑꯗꯨ ꯑꯗꯨꯗ ꯆꯠꯂꯒ ꯋꯥꯔꯤ ꯁꯥꯟꯅꯅꯕ ꯌꯥꯕ꯭ꯔꯥ ꯌꯥꯔꯦꯀꯣ
ꯌꯥꯗꯦꯍꯦ ꯍꯥꯏꯗꯤ ꯆꯩ ꯆꯥꯔꯅꯤ ꯑꯗꯨꯇ ꯁꯥꯟꯅꯔꯗꯤ
ꯈꯪꯗ ꯈꯪꯗꯕꯒꯤ ꯀꯩꯅꯣ ꯍꯪꯕꯅꯦ
ꯅꯥꯀꯣꯡ ꯂꯩꯔꯅꯤ ꯑꯍꯟꯁꯤꯡꯅ
ꯅꯣꯏ ꯀꯩꯅꯣꯗ ꯈꯨꯜꯗ ꯀꯌꯥ ꯀꯌꯥ ꯅꯠꯇꯦ ꯀꯩꯀꯩ ꯂꯩꯕ꯭ꯔꯥ ꯀꯔꯤ ꯀꯔꯤ ꯂꯩꯕ꯭ꯔꯥ ꯍꯥꯏꯗꯤ
ꯀꯃꯟ ꯑꯣꯏꯕꯗꯣ
ꯑꯣ ꯑꯣ ꯑꯗꯨꯗꯤ ꯑꯁꯦꯡꯕ ꯆꯠꯄꯗꯣ ꯃꯤ ꯈꯔ ꯂꯩꯌꯦꯗ
ꯍꯥ
ꯑꯁꯦꯡꯕ ꯆꯠꯄꯗꯣ ꯑꯁꯦꯡꯕꯁꯤꯡꯗꯣ
ꯍꯣꯏ
ꯃꯣꯏꯁꯨ ꯃꯤ ꯀꯌꯥꯅꯣ ꯂꯩꯌꯦꯗ
ꯃꯇꯦꯡ ꯄꯥꯡꯕ꯭ꯔꯥ ꯃꯣꯏ ꯃꯣꯏ ꯃꯣꯏꯁꯨ
ꯎꯝ ꯍꯣꯏ ꯃꯣꯏꯅ ꯃꯇꯦꯡ ꯄꯥꯡꯉꯦꯗ ꯑꯁꯦꯡꯕ ꯑꯩꯈꯣꯏꯅ ꯑꯁꯦꯡꯕ ꯄꯥꯏꯕꯗꯣ
ꯍꯣꯏ
ꯃꯣꯏ ꯃꯣꯏꯒꯤꯅꯦꯕ
ꯑꯣ
ꯎꯝ
ꯑꯗꯨꯗꯤ ꯅꯣꯏ ꯂꯧꯕ ꯌꯥꯗꯦꯀꯣ
ꯎꯝ ꯑꯃꯔꯣꯝꯗ ꯍꯥꯏꯔꯒ ꯁꯦꯐꯇꯤ ꯑꯣꯏꯌꯦ ꯈꯔ ꯑꯗꯨꯒ ꯑꯃꯔꯣꯝꯗ ꯍꯥꯏꯔꯒ ꯈꯔ ꯇꯟꯕ
ꯑꯣ
ꯅꯨꯡꯗꯥꯡ ꯅꯨꯡꯗꯥꯡꯗ ꯂꯦꯞꯄ ꯆꯠꯄꯅꯤꯅꯀꯣ ꯑꯁ
ꯍꯣꯏ ꯍꯣꯏ
ꯒꯨꯗ ꯅꯥꯏꯠꯇꯨ ꯄꯨꯗ꯭ꯔꯗꯤ